ꯍꯦꯜꯂ
ꯅꯣꯏꯔꯣꯝꯗ ꯅꯣꯡ ꯇꯥꯕ꯭ꯔꯥ ꯇꯥꯗꯦ ꯍꯧꯖꯤꯛ ꯍꯥꯏꯔꯛꯑꯣ
ꯍꯥꯥ
ꯅꯣꯏꯔꯣꯝꯗ ꯅꯪꯒꯤ ꯃꯅꯥꯛꯇ ꯅꯣꯡ ꯇꯥꯕ꯭ꯔꯥ ꯇꯥꯗꯕ꯭ꯔꯥ
ꯑꯣ ꯍꯣꯏ ꯇꯥꯏ
ꯉꯁꯥꯏꯗꯤ ꯇꯥꯗꯦꯀꯣ ꯍꯧꯖꯤꯛ ꯈꯤꯇꯪ ꯉꯥꯏ
ꯑ ꯍꯣꯏ
ꯑꯁ ꯕꯥꯅꯤꯁꯦ ꯌꯨꯝ ꯅꯛꯅꯔꯦ ꯈꯪꯈ꯭ꯔꯦ ꯍꯧꯖꯤꯛꯁꯦ ꯍꯧꯖꯤꯛ ꯈꯛꯇ ꯇꯥꯔꯦ ꯍꯥꯏ ꯑꯩꯉꯣꯟꯁꯨ ꯍꯧꯖꯤꯛ ꯈꯛꯇ ꯇꯥꯈ꯭ꯔꯕ ꯂꯣꯏꯔꯤꯕꯅꯤ ꯌꯣꯝꯗꯛꯅꯔꯦ ꯁꯤꯇꯤ ꯄꯨꯔꯥ ꯀꯩ ꯏꯟꯁꯥꯡ ꯊꯣꯡꯕ꯭ꯔꯥꯅꯣꯏ ꯀ ꯌꯦꯟꯁꯥꯡ ꯊꯣꯡꯕ꯭ꯔꯥ
ꯑꯩꯈꯣꯏꯗꯤ ꯑꯂꯨꯒ ꯌꯦꯟꯔꯨꯝ
ꯑꯗꯨꯗꯤ ꯑꯦꯟꯁꯥꯡꯒꯨꯝꯕ ꯍꯥꯎꯔꯗꯤ ꯄꯤꯅꯕ ꯌꯥꯔꯦꯅꯦ
ꯑꯗꯨꯅꯦ ꯍꯣꯏ ꯅꯣꯏꯗꯤ
ꯉꯁꯤꯁꯦ
ꯀꯥꯏ
ꯑꯥ ꯑꯩ ꯇꯥꯔꯦ ꯆꯝ ꯆꯝ
ꯑꯥ ꯑꯥ ꯇꯧꯔꯒ ꯂꯣꯏꯔꯦ
ꯑꯗꯣ
ꯀꯔꯤ
ꯑ ꯑꯩꯈꯣꯏ ꯑ ꯉꯁꯤꯁꯦ ꯁꯨꯃꯥꯏꯅ ꯇꯧꯕ ꯑꯩꯈꯣꯏꯒꯤ ꯑꯟꯇꯤ ꯈꯣꯏꯒꯤꯗ ꯑꯗꯨꯝ ꯀꯣꯏꯊꯂꯛꯄꯀꯣ ꯑꯗꯣ ꯑꯩꯈꯣꯏ ꯑꯦꯟꯇꯤꯅ ꯆꯥꯛ ꯆꯥꯔꯒ ꯍꯜꯂꯣ ꯆꯥꯛ ꯆꯥꯔꯒ ꯍꯜꯂꯣ ꯍꯥꯏꯕ ꯑꯗꯨꯗ ꯑꯩꯅ ꯀꯥꯏꯗꯦ ꯀꯥꯏꯗꯦ
ꯑꯗꯨꯗꯤ ꯍꯥꯎꯔꯝꯅꯤꯍꯦ ꯑꯗꯨꯗꯤ ꯍꯥꯎꯔꯝꯅꯤꯍꯦ
ꯑꯩ ꯈꯟꯕꯗ ꯍꯥꯎꯔꯝꯈꯤꯗꯧꯕ ꯃꯥꯜꯂꯦ ꯃꯣꯏ ꯈꯔꯗꯤ ꯍꯧꯒꯟꯕꯅꯦ ꯑꯩ ꯂꯥꯛꯑꯗꯤ ꯋꯥꯔꯤꯗꯣ ꯎꯄꯥꯏ ꯂꯩꯇꯦ ꯑꯗꯨꯁꯨ ꯅꯨꯡꯁꯤꯅ ꯆꯥꯕ ꯇꯥꯔꯦꯗꯅ ꯎꯄꯥꯏ ꯂꯩꯇ꯭ꯔꯦ
ꯑꯗꯨꯅꯦ ꯍꯣꯏ ꯍꯣꯏ ꯍꯣꯏ ꯑꯗꯨꯅꯦ ꯆꯥꯗꯕꯅꯦ
ꯋꯥꯅꯦ ꯑꯗꯨꯝ ꯋꯥ ꯉꯥꯡꯉꯨꯀꯣ ꯉꯥꯛꯇꯪꯁꯤꯗ ꯀꯅꯥꯅꯣꯃ ꯀꯟ ꯑꯁꯤꯗ ꯑꯩꯅ ꯉꯥꯏꯍꯥꯛꯇꯪ ꯉꯥꯏꯌꯣ ꯍꯥꯏꯕꯁꯦ ꯈꯥꯡꯕ ꯉꯝꯦ ꯐꯣꯟ ꯇꯧꯔ ꯂꯩꯦ ꯑꯩꯅ
ꯑꯣꯀ ꯅꯔꯗꯣ ꯑꯆꯥ ꯅꯨꯄꯤꯤꯔ ꯅꯨꯄꯤ ꯑꯔꯝꯅꯤ ꯍꯥꯏ ꯑꯗꯨꯗꯤ
ꯈꯪꯗꯦ ꯑꯗꯨꯒ ꯑꯣꯏꯔꯝꯃꯗꯤꯀꯣ ꯎꯝ ꯐꯩ ꯇ
ꯑꯗꯨꯒꯨꯝꯕ ꯑꯣꯏꯔꯝꯗꯤ ꯑꯩꯒꯤ ꯑꯩꯒꯤ ꯀꯣꯁꯦ ꯀꯛꯊꯠꯔꯅꯤ ꯍꯥꯏꯕ ꯇꯥꯏ ꯑꯗꯨꯒ
ꯑ ꯍꯧꯖꯤꯛ ꯍꯧꯖꯤꯛꯕꯨꯗꯤ ꯀꯛ ꯈꯠꯂꯔꯣꯏ
ꯑꯗꯨꯅꯦ ꯍꯣꯏ ꯑꯩꯗꯤ ꯀ ꯁꯛꯄ ꯌꯥꯏ
ꯇꯞꯊꯁꯤ ꯇꯞꯊꯁꯤ ꯀꯣꯜ ꯀꯛꯄꯒꯤ ꯋꯥꯔꯤꯗꯤ ꯉꯥꯏꯍꯥꯛ ꯇꯣꯛꯈꯤꯁꯤ ꯋꯥꯔꯤ ꯌꯥꯝ ꯅꯨꯡꯉꯥꯏꯅ ꯄꯨꯀꯥꯟꯗ ꯍꯧꯖꯤꯛꯁꯦ
ꯍꯣꯏ ꯍꯣꯏ ꯍꯣꯏ ꯑꯗꯨꯅꯦ
ꯑꯗꯨ ꯀꯩꯅꯣ ꯉꯁꯥꯏ ꯍꯥ ꯀꯅꯥꯅꯣ ꯑꯩꯔꯣ
ꯍꯣꯏ ꯅꯪ ꯅꯠꯇ꯭ꯔꯗꯤ ꯀꯅꯥꯔꯥ
ꯁꯔꯤꯍꯦ ꯑꯩꯕꯨꯣꯃ ꯑꯩꯈꯣꯏꯅ ꯀꯟꯅ ꯉꯥꯡꯕ ꯇꯝꯕꯂꯕ ꯅꯪ ꯍꯥꯏꯒꯗꯧꯕ ꯍꯥꯏꯔꯣ ꯍꯥꯏꯔꯒ ꯅꯪ ꯍꯥꯏꯒꯗꯧꯕ ꯍꯥꯏꯔꯣꯁꯤꯦ
ꯎꯝ ꯑꯩꯗꯤ ꯂꯩꯇ꯭ꯔꯦ
ꯅꯨꯡꯉꯥꯏ
ꯑꯩꯗꯤ ꯂꯩꯇꯦ ꯅꯪ ꯃꯃꯥꯡꯗꯗꯤ ꯑꯩꯗꯤ ꯂꯩꯇꯦ ꯅꯪꯁꯦ ꯅꯅꯥꯆꯤꯟ ꯌꯥꯝ ꯀꯜꯂꯦ ꯑꯗꯨꯒꯤ
ꯑꯣꯏꯦ
ꯍꯥꯏꯒꯗꯕ ꯍꯩ ꯂꯩꯇ꯭ꯔꯦ ꯍꯥꯏꯈꯤꯗꯤ ꯎꯝ ꯎꯝ
ꯐꯔꯦ ꯑꯩꯒꯨꯝꯕ ꯇꯥꯏꯞꯁꯦ ꯍꯧꯖꯤꯛꯇꯤ ꯋꯥꯔꯤꯁꯨ ꯁꯥꯔꯦ ꯅꯠꯇ꯭ꯔꯥ ꯅꯪ
ꯑꯥ ꯍꯣꯏ ꯍꯣꯏ ꯍꯥꯏꯔꯣ ꯍꯥꯏꯔꯣ ꯅꯪꯒꯤ ꯅꯪꯒꯨꯝꯕ ꯇꯥꯏꯞꯁꯦ ꯍꯣꯏ ꯍꯥꯏꯔꯣ ꯁꯤ ꯎꯝ
ꯀꯔꯝꯕ ꯃꯑꯣꯡꯗ ꯁꯦꯝꯗꯣꯛꯑꯗꯤ ꯀꯣ ꯀꯔꯝꯕ ꯃꯑꯣꯡꯗ ꯁꯦꯝꯗꯣꯛꯑꯗꯤ ꯑꯣꯔ ꯀꯃꯥꯏꯅ ꯃꯤꯅ ꯌꯥꯅꯤꯡꯕ ꯃꯤ ꯑꯃ ꯑꯣꯏꯒꯅꯤ ꯑꯩꯁꯦ ꯀꯔꯝꯕ ꯃꯑꯣꯡꯗ ꯁꯦꯝꯗꯣꯛꯑꯒꯅꯤ
ꯑꯩ ꯉꯁꯥꯏ ꯍꯥꯏꯈ꯭ꯔꯦꯗꯅ
ꯑꯗꯨ ꯑꯗꯨꯒ ꯄꯣꯏꯟꯗꯨꯅ ꯀꯣꯟꯅꯗꯦ ꯈꯔ ꯍꯥꯏꯔꯛꯑꯣꯗ ꯅꯪꯁꯨ ꯋꯥ ꯃꯈ
ꯁꯦꯁ ꯁꯦꯁ ꯍꯥꯏꯥꯏꯔꯣꯁꯨ ꯅꯗꯤ ꯁ ꯀ ꯏ ꯍꯥꯏꯔꯗꯤ ꯁꯨꯛ ꯏꯟ ꯏꯟꯗꯕ ꯅꯨꯄꯥꯅꯤ ꯅꯪꯗꯤ ꯍꯥꯏꯗ꯭ꯔꯁꯨ ꯀꯥꯟꯅꯗꯦ
ꯑꯗꯨꯒꯤ ꯅꯪꯒꯨꯝꯕꯗꯤ ꯆꯩꯩ ꯅꯪꯒꯨꯝꯕꯨꯗꯤ ꯆꯩ ꯌꯥꯎꯗꯗꯤ ꯇꯥꯛꯄ ꯌꯥꯔꯣꯏ꯫
ꯑꯩ ꯑꯩꯉꯣꯟꯗꯒꯨꯝꯕ ꯇꯨꯏꯁꯟꯒꯨꯝꯕ ꯆꯠꯂꯗꯤꯀꯣ ꯅꯪꯁꯦ꯫
ꯑꯥ꯫
ꯑꯩꯉꯣꯟꯗꯒꯨꯝꯕ ꯇ꯭ꯋꯁꯟꯒꯨꯝꯕ ꯆꯠꯂꯗꯤ ꯅꯪꯁꯦ ꯑꯁ ꯌꯥꯔꯔꯣꯏ ꯅꯪꯁꯦ ꯑꯩꯒꯤ ꯈꯨꯄꯥꯛ ꯆꯥꯔ ꯆꯥꯔꯒ ꯑꯗꯨꯝ ꯍꯜꯂꯛꯗꯣꯏꯅꯤ
ꯁꯤꯗꯤ ꯇꯨꯏꯁꯟ ꯂꯧꯕꯒ ꯀꯤꯕ ꯍꯧꯔꯦꯗꯒꯤ
ꯌꯨꯝꯗꯣ ꯍꯜꯂꯛꯗꯣꯏꯅꯦ ꯑꯗꯨꯒ ꯀꯩꯒꯤꯔꯥꯕꯨꯅꯣ ꯍꯥꯏꯔꯒ ꯅꯪ ꯃꯃꯥꯅꯗꯣ ꯍꯥꯏꯔꯒ ꯅꯪꯅ꯫ ꯑꯩꯈꯣꯏ ꯑꯣꯖꯥꯅ ꯐꯨꯕ꯫ ꯑꯗꯨꯃꯥꯏꯅ ꯍꯥꯏꯗꯣꯏꯅꯦ ꯅꯪꯁꯦ ꯀꯩꯒꯤꯔꯥ ꯍꯥꯏꯗꯤ ꯅꯪꯁꯦ ꯑꯩ ꯃꯆꯤꯟ ꯌꯥꯝ ꯀꯟꯕꯒꯤ ꯑꯗꯨꯃꯥꯏꯅ ꯉꯥꯡꯒꯗꯕꯅꯦ꯫
ꯑꯆꯥ
ꯀꯩꯝꯇ ꯇꯧꯗ꯭ꯔꯁꯨ ꯀꯩꯝꯇ ꯇꯧꯗ꯭ꯔꯁꯨ ꯑꯩꯈꯣꯏ ꯑꯣꯖꯥ ꯑꯗꯨꯝ ꯐꯨꯑꯦ ꯑꯗꯨꯃꯥꯏ ꯉꯥꯡ ꯀꯗꯕꯗꯤ ꯅꯠꯇꯦ ꯎꯝ ꯎꯝ ꯎꯝ ꯀꯔꯤ
ꯅꯦ ꯑꯗꯣ ꯑꯁ ꯑꯗꯨꯃ ꯌꯥꯔꯒꯦ ꯑꯗꯨꯃ ꯄ꯭ꯂꯁ ꯄꯣꯏꯟ ꯂꯩꯔꯦ꯫ ꯑꯗꯨꯗꯤ ꯐꯔꯦꯅꯦ ꯍꯧꯖꯤꯛꯁꯦ꯫ ꯅꯨꯄꯤ ꯑꯃ ꯍꯥꯏꯅ ꯉꯥꯎꯕ ꯑꯃ ꯂꯩꯔꯦ ꯍꯥꯏꯁꯦꯕ꯫
ꯑꯥ ꯅꯪꯕꯣ꯫
ꯑꯦ ꯑꯩꯅ ꯍꯥꯏꯕꯅꯦꯍꯦ ꯑꯩꯕꯨ ꯉꯥꯎꯕ ꯋꯥꯔꯤꯗꯨꯕꯨꯗꯤ ꯅꯪ ꯑꯩꯒꯤ ꯃꯤꯡꯗꯤ ꯈꯪꯈ꯭ꯔꯦꯅꯀꯣ ꯑꯩꯒꯤ ꯃꯤꯡꯗꯤ ꯈꯪꯈ꯭ꯔꯦ ꯑꯗꯨꯝ꯫ ꯅꯠꯇ꯭ꯔꯣ
ꯍꯥꯏꯔꯣ ꯍꯥꯏꯔꯣ
ꯑꯩꯒꯤ ꯃꯤꯡ ꯈꯪꯕ꯭ꯔꯥ ꯈꯪꯗꯦ꯫
ꯑ ꯈꯪꯗꯦ ꯈꯪꯗ꯭ꯔꯁꯨ ꯌꯥꯏ ꯍꯥꯏꯔꯣ꯫
ꯑꯁ꯫ ꯑꯩꯁꯤꯗ ꯑꯩꯒꯤ꯫
ꯁꯤ ꯃꯤꯡꯊꯣꯛ ꯊꯣꯛꯇ꯭ꯔꯕꯅꯦ꯫
ꯑꯦ ꯈꯪꯗꯦ꯫ ꯈꯪꯉ ꯈꯪꯅꯩ ꯊꯧꯕ꯭ꯔꯥ ꯊꯧꯗꯕ꯭ꯔꯥ ꯈꯪꯗꯦ ꯑꯗꯨꯝ ꯍꯥꯏꯌꯣ ꯅꯪꯅ ꯍꯥꯏꯅꯤꯡꯕꯗꯣ꯫
ꯑꯣ ꯑꯗꯨ ꯐꯔꯦ ꯑꯩꯅ ꯈ꯭ꯋꯥꯏꯗꯒꯤ ꯉꯅꯨꯡꯉꯥꯎꯕ ꯅꯨꯄꯤ ꯑꯃ ꯂꯩꯔꯦ ꯍꯥꯏꯁꯦ ꯑꯗ ꯑꯩꯅ ꯀꯔꯝꯕ ꯃꯑꯣꯡꯗ ꯍꯧꯔꯗꯤ ꯑꯩꯁꯦ ꯐꯪꯕ ꯌꯥꯕ ꯆꯥꯟꯁ ꯂꯩ꯫ ꯍꯥꯏꯕꯁꯤꯅꯦ ꯈ ꯁꯖꯦꯁꯟ ꯄꯤꯔꯛꯑꯣꯅꯦ ꯫ ꯑꯩꯅ ꯄꯥꯝꯕ ꯅꯨꯄꯤꯃꯛ ꯐꯖꯕ ꯂꯩꯔꯦ ꯍꯥꯏꯁꯦꯕ꯫
ꯑꯥꯎ꯫
ꯑꯗꯣ꯫ ꯅꯗꯤ ꯉꯥꯎꯔꯝꯕ ꯃꯑꯣꯡꯗ ꯉꯥꯡꯉꯗꯤ ꯀꯔꯝꯕ ꯃꯑꯣꯡꯗ ꯑꯄ꯭ꯔꯣꯆ ꯇꯧꯔꯗꯤ ꯌꯥꯒꯅꯤ ꯀꯥꯏꯅ ꯈꯟꯕ꯭ꯔꯥ ꯑꯗꯨ ꯁꯖꯦꯁꯟ ꯄꯤꯔꯛꯑꯣꯅꯦ꯫
ꯑꯆꯥ ꯐ꯭ꯔꯁ ꯌꯨ ꯍꯦꯄ ꯑ
ꯌꯥꯔꯦ ꯏꯪꯂꯤꯁ ꯀ ꯅ ꯄꯂꯛꯀꯅꯨꯀꯣ ꯑꯥ
ꯑꯗꯨꯗꯤ ꯍꯥꯟꯅꯗꯤ ꯅꯪꯁꯦ꯫ ꯖ ꯗꯨ ꯉꯥꯡꯕꯁꯦ ꯐꯖꯅ ꯇꯞꯊꯥꯎ
ꯑꯥ꯫
ꯑꯗꯨꯒ ꯅꯨꯄꯤꯕꯨ ꯑ ꯑꯁ ꯑꯗꯨꯝꯕ ꯍꯥꯏꯒꯅꯣ ꯑꯩꯎꯟꯗ꯫ ꯑꯗꯨꯒꯕꯗꯨꯗ ꯑꯗꯨꯒꯨꯝꯕꯗꯣ ꯑꯩꯗꯤ ꯆꯪꯗꯕꯒꯤꯅ ꯑꯗꯨꯒꯤ ꯈꯪꯗꯦꯕ꯫ ꯅꯨꯄꯤ ꯅꯨꯄꯥꯒꯤ ꯋꯥꯔꯤꯗꯣ ꯑꯩꯗꯤ ꯄꯥꯛ ꯇꯧꯗꯦꯕ ꯑꯗꯨꯒꯤꯀꯣ ꯈꯪꯗꯦꯕ ꯇꯧꯕ ꯅꯨꯄꯤꯁꯨ ꯂꯩꯔꯛꯑꯝꯅꯤ ꯑꯗꯨ ꯑꯗꯨ ꯅꯨꯄꯤꯗ ꯈꯪ ꯍꯪꯉꯣ
ꯌꯥꯝꯅ ꯅꯩꯕ ꯁꯥꯒꯅꯨꯕ ꯏꯕꯦꯝꯃ
ꯄꯥ ꯑꯣ ꯅꯨꯄꯥ ꯄꯥꯈꯪ
ꯄ ꯁꯥꯒꯅꯣꯕ ꯑꯁꯤꯁꯦ ꯑꯃꯨꯛ ꯍꯟꯅ ꯑꯩ ꯄꯨꯟꯁꯤ ꯁꯤꯒꯤ ꯎꯒꯦꯗꯧꯕ ꯃꯤ ꯅꯠꯇꯦ ꯍꯥꯏꯕ ꯑꯩꯁꯦ ꯑꯃꯨꯛ ꯍꯟꯅ ꯄꯨꯟꯁꯤꯒꯤ ꯎꯒꯗꯧꯕ ꯃꯤ ꯅꯠꯇꯦ ꯀꯩꯁꯨ ꯈꯜꯂꯅꯣꯕ
ꯀꯩꯁꯨ ꯈꯟꯗꯦ ꯑꯗꯨ ꯑꯣꯏꯔꯁꯨ ꯑꯗꯨꯒꯨꯝꯕ ꯋꯥꯁꯦ ꯉꯥꯡꯕ ꯍꯩꯗꯦ__ ꯑꯩꯒꯤ ꯀꯣꯛꯇ ꯂꯩꯇꯦꯕ ꯑꯗꯨꯒꯤ ꯀꯃꯥꯏꯅ ꯍꯥꯏꯗꯣꯏ ꯑꯗꯨꯝ ꯄꯪꯍꯥꯏꯗ ꯍꯥꯏꯕ ꯌꯥꯕ꯭ꯔꯣꯅꯦ
ꯑꯁ ꯍꯥꯏꯒꯤꯗꯧꯕꯅꯦ ꯀꯩꯅꯣ ꯑꯗꯨꯗꯨꯅꯦ ꯑꯩꯅ ꯄꯥꯝꯕꯁꯦ
ꯎꯝ
ꯐꯔꯦ ꯑꯗꯨꯗꯤ ꯐꯔꯦꯁꯦ ꯅꯪ ꯈꯪꯗꯕꯒꯤꯅꯦ ꯍꯥꯏꯔꯁꯤ ꯐꯔꯦꯁꯦ
ꯍꯣꯏ ꯍꯣꯏ ꯍꯣꯏ ꯍꯣꯏ ꯍꯣꯏ
ꯈꯪꯗꯕꯩꯅꯦ ꯍꯥꯏꯔꯒꯦ ꯑꯩ ꯌꯥꯔꯒꯦ
ꯑꯁ ꯅꯪꯅ ꯍꯪꯕ ꯈꯨꯗꯤꯡ ꯅꯪꯅ ꯍꯪꯕ ꯀꯣꯏꯁꯟꯁꯤꯡꯁꯦ ꯑꯁ ꯀꯩ ꯍꯥꯏꯁꯤꯔꯥ ꯑꯩꯒꯤꯗꯤ ꯑꯥꯎ ꯈꯨꯝꯅꯤꯉꯥꯏ ꯂꯩꯇꯦ ꯈꯨꯝꯅꯤꯡꯉꯥꯏ ꯂꯩꯇꯦ ꯅꯪꯒꯤꯁꯦ ꯃꯑꯣꯡ ꯌꯥꯝ ꯆꯥꯗꯦ
ꯐꯔꯦ ꯑꯗꯨꯗꯤ ꯍꯧꯖꯤꯛꯇꯤ ꯑꯩ ꯁ‌ꯤꯔꯤꯌ‌ꯦꯁ ꯑꯣꯏꯕ ꯍꯧꯔꯒꯦ
ꯑꯥ ꯑꯗꯨꯅꯦ
ꯑꯗ‌ꯣ ꯅꯪ ꯍꯪꯔ‌ꯣ ꯍꯧꯖꯤꯛꯇꯤ ꯖꯨꯒꯣꯠ ꯆꯥꯕ ꯀ‌ꯣꯏꯁꯟ ꯈꯔ
ꯑꯣꯏꯔꯗꯤ ꯑꯩ ꯀꯤꯀꯣ ꯐꯒꯤ ꯇꯧꯕꯅꯤꯁꯦ ꯀꯤꯔ ꯀꯤ
ꯑꯥ ꯑꯗꯨ ꯑꯗꯨ ꯍꯪꯉꯛꯑꯣ
ꯀꯃꯥꯏ ꯍꯪꯉꯣꯔ
ꯁꯤꯔꯤꯌ‌ꯦꯁ ꯑꯣꯏꯅ ꯈꯨꯝꯊꯔꯒꯦ ꯀꯩꯅꯣ
ꯍꯪꯅꯤꯉꯥꯏ ꯂꯩꯇ‌ꯦꯗ
ꯅꯪꯅꯗꯤꯀꯣ ꯍꯥꯏꯒꯦ ꯍꯥꯏꯒꯦ ꯍꯥꯏꯒꯦ ꯅꯪꯅꯗꯤ ꯅꯨꯄꯤ ꯅꯪꯅ ꯅꯨꯄꯤ ꯄꯥꯝꯕꯁꯦ
ꯎꯝ
ꯀꯩ ꯃꯑꯣꯡꯗ ꯄꯥꯝꯕ꯭ꯔꯥ ꯍꯥꯏꯕꯗꯤ ꯅꯨꯄꯤ ꯁꯨꯃꯥꯏꯅ ꯇꯧꯔꯒ ꯁꯨꯃꯥꯏꯅ ꯇꯧꯔꯗꯤ ꯑꯗꯨꯝ ꯍꯥꯏꯗꯤ ꯑꯗꯨꯝ ꯄꯥꯝꯃꯦ ꯍꯥꯏꯕ ꯂꯩꯌ‌ꯦꯗꯅ
ꯎꯝ ꯎꯝ
ꯑꯗꯨꯗꯣ ꯍꯥꯏꯔꯣ
ꯑꯩꯗꯣ ꯉꯁꯥꯏ ꯑꯃꯗꯤ ꯍꯥꯏꯗꯤ ꯍꯥꯏꯈ꯭ꯔꯕꯅꯦꯕꯀꯣ ꯑꯗꯨ ꯍꯧꯖꯤꯛ ꯗꯥꯏꯔꯦꯛꯇꯨꯗ ꯄꯣꯏꯟ ꯍꯥꯏꯔꯒꯦ
ꯍꯥꯏꯔꯣ
ꯅꯨꯄꯤꯁꯦꯀꯣ ꯚꯦꯂꯌꯨ ꯌꯥꯝ ꯂꯩꯍꯟꯕ ꯍꯥꯏꯌꯣ ꯑꯗꯨ ꯑꯃ ꯄ꯭ꯂꯁ ꯄꯣꯏ ꯚꯦꯂꯨ ꯌꯥꯝ ꯂꯩꯍꯜꯂꯣ ꯅ ꯑꯁꯤꯗꯤ ꯑꯩ ꯁꯖꯦꯁꯟꯅꯤꯀꯣ ꯅꯪꯁꯦ ꯌꯥꯕ ꯃꯈꯩ ꯃꯃꯜ ꯇꯥꯡꯍꯜꯂꯨ ꯍꯥꯏꯕ ꯒ꯭ꯌꯥꯟ ꯇꯥꯏꯅ
ꯌꯥꯕ ꯃꯈꯩ ꯃꯃꯜ ꯇꯥꯡꯍꯟꯕ ꯍꯩꯌꯣꯕ ꯃꯃꯜ ꯇꯥꯡꯍꯜꯂꯗꯤ ꯅꯨꯄꯥꯅ ꯌꯥꯝ ꯄꯥꯝꯕꯅꯦ꯫ ꯑꯗꯨꯃ
ꯇꯥꯡꯍꯟꯕ ꯍꯥꯏꯕꯗꯤ ꯀꯃꯥꯏꯅ ꯇꯥꯡꯍꯟꯗꯣꯏꯕ?
ꯁꯦ ꯁꯨꯃꯥꯏ ꯗꯣ ꯏꯃꯥꯟꯅꯕꯤ ꯃꯔꯛꯇ ꯍꯧꯖꯤꯛ ꯍꯥꯏꯔꯣ ꯄꯨꯟꯕ ꯃꯔꯛꯇ ꯅꯨꯄꯥ ꯌꯥꯝ ꯀꯣꯏꯔꯕ ꯀꯣ ꯃꯦꯁꯦꯁ ꯌꯥꯝ ꯊꯥꯅꯔꯕ ꯀꯩ ꯍꯥꯏꯒꯗ꯭ꯔꯥ ꯃꯔꯝ ꯆꯥꯔꯁꯨ ꯆꯥꯗ꯭ꯔꯁꯨ ꯅꯨꯄꯥꯗ ꯈꯔ ꯅꯞꯆꯕ ꯅꯨꯄꯤꯁꯨ ꯂꯩꯕꯅꯦꯕꯀꯣ ꯑꯗꯨꯒꯨꯝꯕ ꯑꯗꯨꯒꯨꯝꯕꯗꯨ ꯂꯣꯏ ꯂꯧꯊꯣꯛꯈ꯭ꯔꯣ ꯑꯗꯨꯒꯨꯝꯕꯗꯣ ꯗꯔꯀꯥꯔꯁꯨꯡꯑꯣꯏ ꯑꯣꯏꯔꯨꯅꯨ ꯑꯗꯨꯒ ꯑ ꯀꯩ ꯍꯥꯏꯅꯤ ꯅꯨꯄꯥꯗꯒꯤ ꯅꯨꯄꯥꯅ ꯑꯣꯏꯖꯕ ꯈꯔ ꯄꯤꯕꯁꯦ ꯌꯥꯝꯅ ꯄꯥꯝꯕ ꯑꯣꯏꯒꯅꯨꯕ ꯗꯔ ꯂꯧꯁꯨ ꯂꯧꯒꯗꯧꯕꯅꯤꯀꯣ ꯑꯣꯏꯖꯕ ꯍꯥꯏꯕꯗꯤ
ꯍꯣꯏ ꯍꯣꯏ ꯑꯗꯨꯅꯦ ꯍꯣꯏ ꯈꯪꯉꯦ ꯈꯪꯉꯦ ꯎꯝ ꯎꯝ ꯎꯝ
ꯄꯥꯛ ꯂꯧꯒꯅꯨꯕ ꯌꯥꯕ ꯃꯈꯩ ꯀꯒꯤꯅꯣ ꯍꯥꯏꯔꯗꯤ ꯅꯨꯄꯥꯒꯤ ꯋꯥꯈꯜꯗ ꯀꯩ ꯂꯩꯔꯦ ꯍꯥꯏꯕꯤꯌꯨꯔꯥ ꯑꯁꯤ ꯑꯁꯦꯡꯕ ꯉꯥꯛꯇꯅꯤꯀꯣ ꯅꯨꯄꯤꯁꯦ ꯌꯥꯕ ꯃꯈꯩ ꯂꯩꯅꯤꯉꯥꯏ ꯍꯣꯠꯅꯒꯅꯤꯕ ꯄꯩꯁꯥ ꯏꯁꯥꯅ ꯑꯣꯏꯕ ꯌꯥꯏ
ꯑꯣ
ꯆꯤꯟꯅ ꯑꯣꯏꯕ ꯌꯥꯏ ꯀꯣ ꯅꯝꯕꯔ ꯋꯥꯟ ꯄꯩꯁꯥꯅ ꯑꯣꯏꯕ ꯌꯥꯏ ꯆꯤꯟꯅ ꯑꯣꯏꯕ ꯌꯥꯏꯀꯣ ꯍꯧꯖꯤꯛ ꯆꯤꯟ ꯌꯥꯝꯅ ꯍꯩꯕ ꯁꯥꯕꯁꯦ ꯐꯕ ꯁꯥꯕ ꯁꯤꯔꯤꯌꯁ ꯑꯣꯏꯕ ꯁꯥꯕ ꯅꯠꯇ꯭ꯔꯁꯨ ꯈꯗꯥꯡ ꯌꯥꯝ ꯊꯥꯗꯕꯁꯦ ꯏꯆꯝ ꯆꯝꯅ ꯑꯗꯣ ꯆꯤꯟꯅ ꯂꯩꯕ ꯌꯥꯏ ꯄꯩꯁꯥꯅ ꯂꯩꯕ ꯌꯥꯏ ꯑꯗꯣ ꯏꯂꯥꯏ ꯂꯥꯏꯅ ꯂꯩꯕ ꯌꯥꯕ ꯅꯨꯄꯤ ꯑꯣꯏꯅ ꯎꯕ
ꯑꯗꯨꯅꯦ ꯍꯣꯏ ꯑꯗꯨꯅꯦ ꯑꯗꯨꯅꯦ ꯍꯣꯏ ꯍꯣꯏ ꯍꯣꯏ
ꯇꯥꯔꯦ ꯅꯨꯄꯤ ꯑꯣꯏꯔꯗꯤ ꯃꯃꯜ ꯍꯣꯡꯊꯈ꯭ꯔꯅꯤꯕ ꯒ꯭ꯌꯥꯟ ꯇꯥꯔꯦꯀꯣ
ꯑꯗꯨꯅꯦ ꯍꯣꯏ ꯍꯣꯏ
ꯏꯂꯥꯏ ꯂꯥꯏ ꯂꯩꯕ ꯑꯗꯨꯗꯒꯤ ꯀꯩꯃꯨꯛ ꯗꯔꯀꯥꯔ ꯑꯣꯏ ꯌꯥꯝ ꯂꯩꯗ ꯅꯪ ꯑꯩꯒ ꯋꯥꯔꯤ ꯁꯥꯔꯗꯤ ꯅꯪ
ꯍꯥꯏꯔꯣꯅꯦ ꯍꯥꯏ ꯍꯥꯏꯔꯣꯅꯦ ꯍꯥꯏꯔꯣ ꯂꯩ
ꯑꯗꯨꯃ ꯎꯝ ꯑꯗꯨ ꯑꯃ ꯀꯌꯥꯝ ꯑꯗꯨꯗꯒꯤ ꯀꯩꯃꯨꯛ ꯋꯥꯠꯂꯤ ꯎꯝꯍꯝ ꯑꯗꯨꯒ ꯅꯨꯄꯥꯅ ꯈ꯭ꯋꯥꯏꯗꯩ ꯄꯥꯝꯕ ꯅꯨꯄꯤꯁꯦ ꯀꯃꯥꯏꯅ ꯇꯧꯒꯦꯗ ꯃꯤꯁꯦ
ꯎꯝ
ꯎꯝ ꯍꯧꯖꯤꯛ ꯍꯧꯖꯤꯛ ꯅꯪꯉꯣꯟꯗꯒꯤ ꯍꯦꯟꯕ ꯄꯣꯠꯁꯦ ꯅꯪ ꯑꯗꯨꯝ ꯄꯥꯝꯒꯅꯤꯕ ꯁꯤ ꯑ ꯃꯍꯧꯁꯥꯅꯤꯀꯣ ꯅꯪꯉꯣꯟꯗꯒꯤ ꯅꯪꯅ ꯂꯩꯕ ꯄꯥꯛ ꯉꯝꯗꯕ ꯄꯣꯠꯁꯤ ꯅꯪ ꯄꯥꯝꯒꯅꯤꯕ ꯀꯝꯄꯜꯁꯔꯤ ꯃꯃꯜ ꯇꯥꯡꯕ ꯑꯣꯏꯔꯝꯕ ꯌꯥꯏ ꯍꯣꯡꯕ ꯑꯣꯏꯔꯝꯕ ꯌꯥꯏ ꯑꯗꯨꯁꯨ ꯅꯪꯅ ꯄꯥꯛ ꯄꯥꯛ ꯂꯩꯕ ꯉꯝꯗꯕ ꯑꯗꯨ ꯅꯪꯉꯣꯟꯗꯒꯤ ꯍꯥ ꯅꯠꯇꯦ ꯅꯠꯇꯦ ꯑꯗꯨꯃꯥ ꯑꯥꯏꯗꯤꯌꯥ ꯑꯃ ꯁꯣꯏꯔꯦ ꯑꯩ ꯑꯥꯏꯗꯤꯌꯥꯁꯦ ꯇꯥꯎ ꯀꯣ ꯅꯉꯣꯟꯗꯒꯤ ꯈꯔ ꯍꯟꯊꯕ ꯄꯣꯠꯇꯤ ꯅꯪ ꯄꯥꯝꯃꯣꯏꯕ ꯃꯤ ꯂꯣꯏꯅꯃꯛꯅꯦꯕ
ꯑꯗꯨꯅꯦ ꯑꯗꯨꯅꯦ ꯍꯣꯏ
ꯈꯔ ꯑꯗꯨꯒꯤ ꯍꯟꯗꯕꯗ ꯈꯔ ꯌꯦꯡꯊꯕꯁꯦ ꯃꯤ ꯂꯣꯏꯅ ꯈꯔ ꯈꯔ ꯏꯗ ꯈꯔ ꯌꯥꯎꯋꯦꯕꯀꯣ ꯑꯗꯨ ꯈ꯭ꯋꯥꯏꯗꯒꯤ ꯐꯠꯇꯕ ꯑꯃꯅꯦꯕ ꯑꯗꯨꯃ ꯁꯨꯡꯇꯧ ꯇꯧꯔꯨꯔꯅꯨ ꯑꯗꯨ ꯑꯣꯏꯔꯗꯤ ꯅꯨꯄꯥꯅ ꯈ꯭ꯋꯥꯏꯗꯩ ꯄꯥꯝꯕ ꯅꯨꯄꯤ ꯑꯃ ꯑꯣꯏꯔꯅꯤ ꯅꯪ ꯒ꯭ꯌꯥꯟ ꯇꯥꯏꯀꯣ ꯑꯥ ꯑꯗ ꯃꯈꯥꯗ ꯌꯦꯡꯊꯕꯒꯤꯁꯦ ꯅꯨꯄꯤꯁꯦ ꯈꯔ ꯂꯩꯌꯦꯕꯀꯣ ꯀꯃꯥꯏꯟ ꯇꯧꯏꯗ ꯃꯥꯅ ꯂꯩꯔꯤꯕ ꯏꯁꯇꯦꯇꯁꯁꯤ ꯈꯔ ꯋꯥꯡꯉ꯭ꯔꯕ ꯑꯗꯨꯗꯤ ꯃꯉꯣꯟ ꯈꯔ ꯍꯟꯗꯕꯁꯦ ꯃꯥ ꯈꯔ ꯄꯥꯝꯒꯟꯗꯦꯕ ꯁꯤ ꯃꯍꯧꯁꯥꯅꯦꯒꯣ ꯀꯝꯄꯜꯁꯔꯤ ꯎꯝ
ꯃꯤꯅ ꯀꯩ ꯍꯥꯏꯁꯤꯔꯥ ꯑꯩꯗꯒꯤꯗꯤ ꯈꯔ ꯀꯩ ꯍꯥꯏꯁꯤꯔꯥ ꯑ ꯂꯕ ꯗ ꯋꯥꯡꯕ ꯍꯥꯏꯇꯥꯔꯦꯀꯣ ꯑꯗꯨꯒ ꯄꯩꯁꯥ ꯌꯥꯝ ꯄꯥꯏꯕ ꯄꯥꯏꯔꯒ ꯑꯗꯨꯝ ꯁꯣ ꯑꯣꯞ ꯇꯧꯕ ꯑꯗꯨꯒꯨꯝꯗꯤ ꯄꯥꯝꯗꯦ
ꯎꯝ
ꯍꯥꯏꯕꯗꯤ ꯃꯤꯕꯨ ꯚꯦꯂꯨ ꯑꯣꯏꯅ ꯊꯝꯕ ꯑꯗꯨꯒ ꯃ ꯑ ꯂꯨꯅ ꯇꯧꯕ ꯐꯖꯅ ꯋꯥ ꯉꯥꯡꯕ ꯔꯦꯁꯄꯦꯛ ꯎꯠꯕ ꯃꯃꯥ ꯃꯄꯥꯕꯨ ꯔꯦꯁꯄꯦꯛ ꯎꯠꯄ ꯑꯗꯨꯒꯪ ꯅꯪ ꯅꯨꯄꯥꯗꯨꯅꯦ ꯑꯩꯅ ꯈ꯭ꯋꯥꯏꯗꯒꯤ ꯄꯥꯝꯕꯁꯦ ꯄꯨꯟꯁꯤ ꯆꯨꯞꯄ ꯂꯩꯒꯗꯕꯅꯦꯕ ꯑꯗꯨ